ꯍꯂꯣ
ꯀꯩꯗꯧꯔꯤꯅ ꯇꯑꯦ
ꯍꯜꯂꯣ
ꯇꯥꯏꯌꯦꯕ
ꯇꯥꯔꯤꯕ꯭ꯔꯣ
ꯍꯣꯏ ꯇꯥꯏꯌꯦ ꯇꯥꯏꯌꯦ ꯅꯪ ꯇꯥꯗꯕ꯭ꯔꯣ
ꯁꯥꯎꯟꯁꯦ ꯈꯔ ꯅꯨꯡꯉꯥꯏꯗꯕꯒꯨꯝ ꯇꯧꯕ ꯅꯪꯒꯤ ꯈꯣꯟꯖꯦꯜꯁꯦ ꯇꯥꯕ꯭ꯔꯣ ꯍꯧꯖꯤꯛꯗꯤ
ꯈꯣꯟꯖꯦꯜ
ꯍꯜꯂꯣ
ꯇꯌꯦꯕ
ꯑꯣ ꯀꯩꯗꯧꯔꯤꯒꯦ
ꯀꯩꯗꯧꯔꯤꯅꯣ
ꯐꯝꯃꯒ ꯂꯩꯌꯦꯕ ꯐꯝꯃꯒ
ꯎꯝ
ꯐꯝꯃꯒ ꯂꯩꯌꯦ
ꯑꯁ ꯌꯥꯝ ꯂꯦꯝꯕ ꯃꯑꯣꯡꯅꯤꯅꯦ ꯑꯗꯨꯗꯤ
ꯈꯪꯗꯦ ꯁꯥꯕꯒꯤꯅꯦ ꯅꯪꯗꯤ
ꯃꯣꯏꯁꯨ ꯍꯧꯖꯤꯛ ꯊꯕꯛ ꯆꯠꯄ ꯂꯣꯏꯔꯒ ꯌꯨꯝꯗ ꯍꯜꯂꯛꯔꯒ ꯁꯥꯃꯟꯕꯒꯤ ꯑꯦꯁꯤ ꯊꯥꯒ ꯂꯩ
ꯅꯨꯡꯉꯥꯏꯍꯦ ꯅꯣꯏꯗꯤ ꯑꯁꯤ ꯑꯁꯤ ꯂꯩꯕꯒꯤ ꯑꯩꯈꯣꯏꯗꯤ ꯐꯦꯟ ꯍꯨꯝꯃꯤꯁꯤꯁꯨ ꯇꯞ ꯃꯟꯗꯅ ꯁꯥꯕꯒꯤ ꯒ꯭ꯌꯥꯟ ꯇꯥꯗꯦ
ꯋꯦꯗꯔ ꯋꯦꯗꯔꯁꯦ ꯁꯨꯝ ꯅꯣꯡꯗꯤ ꯃꯝꯗꯤ ꯃꯝꯃꯦ ꯑꯗꯨ ꯑꯁ ꯌꯥꯝ ꯌꯥꯝ ꯁꯥꯏꯅꯦ ꯑꯗꯨ ꯑꯣꯏꯔꯁꯨ
ꯑꯣ ꯅꯣꯏ ꯃꯄꯥꯟꯗ ꯂꯩꯕ ꯑꯣꯏꯔꯝꯅꯤꯀꯣ
ꯃꯄꯥꯟꯗ ꯍꯣꯏ
ꯎ ꯑꯣ ꯑꯗꯨ ꯑꯣꯏꯔꯝꯅꯤ ꯀꯩ ꯌꯦꯟꯁꯥꯡ ꯆꯥꯔꯒꯦ
ꯀꯔꯤ
ꯀꯔꯤ ꯃꯊꯦꯜ ꯆꯥꯕ꯭ꯔꯣ
ꯉꯁꯤꯔꯥ
ꯎꯝ
ꯑꯁꯤꯗꯤ ꯄꯤꯌꯣꯔ ꯚꯦꯖꯤꯇꯦꯕꯜ ꯆꯥꯔꯤꯅꯦ ꯅꯣꯏꯗꯤ
ꯑꯩꯈꯣꯏꯁꯨ ꯈꯥꯃꯦꯟꯒ ꯑꯂꯨꯒ
ꯑꯣ ꯈꯃꯦꯟꯒꯥꯂꯨ ꯍꯥꯏꯕꯗ ꯑꯩꯒꯤ ꯍꯥꯟꯅꯒꯤ ꯕꯣꯔꯗꯤꯡꯗ ꯂꯩꯕ ꯍꯥꯟꯅ ꯑꯩ ꯕꯣꯔꯗꯤꯡꯗ ꯂꯩꯔꯝꯕꯗꯣ ꯅꯤꯡꯁꯤꯡꯉꯤꯅꯦ
ꯑꯣ ꯈꯥꯃꯦꯟꯒꯥꯑꯂꯨ ꯅꯨꯡ ꯍꯥꯎꯇꯕ꯭ꯔꯣ
ꯑꯣ ꯕꯣꯔꯗꯤꯡꯗ ꯁꯤꯒꯤ ꯌꯦꯟꯁꯥꯡꯁꯦ ꯌꯥꯝ ꯆꯠꯅꯕ ꯍꯥꯏꯕ ꯇꯥꯔꯦꯅꯦ ꯑꯩꯈꯣꯏꯒꯤ ꯃꯇꯝꯗꯀꯣ
ꯑꯣ ꯅꯪꯁꯨ ꯑꯩꯈꯣꯏꯒꯤ ꯀꯩꯅꯔꯣ ꯑꯩꯈꯣꯏꯒꯤ ꯀꯕꯨꯏ ꯀꯕꯨꯏꯔꯣ
ꯃꯥꯅꯦ ꯃꯥꯅꯦ
ꯑꯣ
ꯀꯔꯤ ꯀꯔꯤ ꯇꯧꯔ ꯂꯩꯔꯦ ꯍꯧꯖꯤꯛ ꯀꯥꯟꯗꯤ
ꯑꯩ ꯊꯕꯛ ꯇꯧꯗꯦꯗ ꯑꯗꯨꯝ ꯐꯝꯃꯒ ꯂꯩꯕꯅꯦ
ꯍ ꯍꯧꯖꯤꯛꯀꯥꯟ ꯃꯇꯝ ꯐꯝꯕ ꯈꯛꯇ ꯑꯣꯏ- ꯑꯣꯏ ꯑꯣꯏꯕ ꯌꯥꯗꯦꯅꯦ
ꯈꯪꯗꯦ ꯑꯗꯨꯝ ꯐꯝꯃꯦ ꯇꯥꯔꯦ ꯇꯨꯝꯃꯦ ꯍꯧꯒꯠꯂꯦ ꯁꯥꯏꯌꯦ ꯐꯦꯟ ꯍꯨꯝꯃꯦ ꯃꯥꯏ ꯇꯧꯔ ꯂꯩꯔꯦꯗ
ꯈꯣꯏꯁꯨ ꯑꯁ ꯐꯤ ꯁꯨꯅꯕ ꯌꯥꯝ ꯇꯟꯕꯒꯤꯀꯣ ꯀꯃꯥꯏꯅ ꯇꯧꯁꯤꯔꯥ ꯍꯥꯏꯅ ꯑꯩꯁꯨ ꯈꯜꯂꯒ ꯐꯝꯃ ꯂꯩꯝꯅꯤꯅꯦ
ꯅꯪ ꯅꯨꯄꯤ ꯊꯤꯈ꯭ꯔꯣ ꯅꯨꯄꯤ ꯁꯨꯍꯜꯂꯣ
ꯑꯁ ꯑꯗꯨ ꯑꯗꯨ ꯐꯪꯗꯦꯅꯦ ꯍꯧꯖꯤꯛ ꯍꯧꯖꯤꯛꯀꯥꯟꯒꯤ ꯍꯧꯖꯤꯛꯀꯥꯟꯒꯤ ꯃꯤ ꯁꯤꯡꯖꯦ ꯈꯔ ꯃꯑꯣꯡ ꯑꯃ ꯇꯧꯋꯤꯅꯤ
ꯋꯥꯆꯤꯡ ꯃꯦꯆꯤꯟꯗꯣ ꯂꯩꯔꯒ ꯁꯨꯔꯣꯅꯦ
ꯉꯁꯤ ꯏꯗꯤ ꯑ ꯆꯥꯛꯈꯔ꯭ꯦ
ꯍꯥ
ꯉꯁꯤꯒꯤꯗꯤ ꯆꯥꯛ ꯆꯥꯔꯕꯣ
ꯎꯝ ꯆꯥꯔꯦ
ꯑꯣ
ꯎꯁ ꯉꯔꯥꯡ ꯉꯔꯥꯡ ꯀꯩꯅꯣ ꯕꯣꯜ ꯌꯦꯡꯂꯨꯕꯗꯒꯤ ꯑꯁ ꯉꯁꯤ ꯊꯦꯡꯅ ꯍꯧꯒꯠꯂꯦꯕꯀꯣ
ꯑ
ꯑꯗꯨꯅ ꯍꯧꯒꯠꯂꯛꯄ ꯍꯧꯒ ꯍꯧꯒꯠꯂꯒ ꯆꯥꯛ ꯊꯣꯡꯉ ꯆꯥꯕꯗ ꯑꯗꯨꯝ ꯅꯨꯃꯤꯠꯁꯦ ꯇꯥꯗꯧꯔꯤ
ꯑꯁꯦꯡ ꯋꯥ ꯑꯈꯣꯏꯗꯤ ꯑꯥ ꯕꯣꯜꯗꯣ
ꯎꯝ
ꯑꯈꯣꯏꯗꯤ ꯀꯩ ꯁꯤꯒꯨꯝꯕ ꯀꯅꯥ ꯀꯅꯥ ꯈꯔ ꯐꯥꯎꯕꯁꯤꯡ ꯁꯥꯅꯗ꯭ꯔꯗꯤ ꯌꯦꯡꯗꯦꯗ ꯈꯔ ꯐꯥꯎ ꯋꯥꯅꯤ
ꯐ꯭ꯔꯤ ꯑꯣꯏꯕꯅꯤꯅ ꯏꯁꯄꯣꯔꯠꯁꯇꯤ ꯑꯗꯨꯝ ꯈꯔ ꯇꯣꯏꯅ ꯌꯦꯡꯈ꯭ꯔꯦ ꯊꯕꯛꯁꯨ ꯂꯩꯗꯕꯅꯤꯅꯦ ꯑꯗꯨ ꯊꯦꯡꯅ ꯌꯦꯡꯒꯅꯤ ꯑꯃꯨꯛꯀ ꯇꯨꯝꯃꯅꯤ ꯊꯦꯡꯅ ꯑꯃꯨꯛꯀ ꯍꯧꯒꯠꯀꯅꯤ ꯆꯥꯛ ꯆꯥꯔꯅꯤ ꯑꯃꯨꯛ ꯇꯨꯝꯃꯅꯤ ꯀꯔꯤ
ꯇꯧꯗꯕ꯭ꯔꯣ ꯍꯥꯏꯕ
ꯑ ꯇꯧꯗꯦ ꯇꯧꯗꯦ
ꯅꯨꯡꯉꯥꯏꯌꯦ ꯊꯕꯛ ꯇꯧꯗꯕꯅ ꯍꯦꯟꯅꯕꯨ ꯅꯨꯡꯉꯥꯏꯔꯦ ꯑꯩꯁꯨ ꯊꯕꯛ ꯇꯧꯗꯦ
ꯍꯧꯖꯤꯛꯀꯤꯗꯤ ꯊꯕꯛ ꯇꯧꯗꯕꯅꯤꯅ ꯑꯁ ꯀꯔꯤ ꯀꯔꯤ ꯇꯦꯟꯁꯟꯗꯤ ꯈꯔ ꯂꯥꯛꯄ ꯍꯧꯔꯅꯤ
ꯍꯣꯏ ꯍꯣꯏ ꯑꯗꯨꯗꯤ ꯑꯁ ꯑꯩꯁꯨꯅꯦ ꯈꯟꯕꯗ ꯋꯥꯈꯜ ꯈꯟꯕꯗꯀꯣ
ꯄꯨꯟꯁꯤꯖꯦ ꯀꯃꯥꯏ ꯇꯧꯔ ꯂꯩ ꯂꯩꯗꯣꯏꯅꯣ ꯍꯥꯏꯕ ꯋꯥꯈꯜꯂꯣꯟꯁꯦ ꯑꯃꯨꯛꯀ ꯂꯥꯛꯄ ꯍꯧꯔꯤꯅꯤ
ꯑꯁꯦꯡꯕ ꯋꯥꯈꯜꯗꯤ ꯋꯥꯕꯅꯦ ꯑꯁꯦꯡꯕꯅꯦ ꯐ꯭ꯔꯤ ꯂꯩꯔꯁꯨ ꯑꯉꯥꯡ ꯅꯠꯇꯕꯅꯤꯅꯀꯣ ꯃꯊꯥꯗꯤ ꯁꯥꯕ ꯅꯦ ꯁꯦꯡꯕ ꯏꯕ ꯍꯧꯔꯕꯅꯦ
ꯀꯩꯅꯣ ꯇꯧꯔꯒ ꯂꯩꯕꯅꯤꯅꯀꯣ ꯇꯥꯔꯖꯥꯟ
ꯅꯪ ꯊꯕꯛ ꯇꯧꯅꯤꯡꯉꯥꯏ ꯆꯪꯕ꯭ꯔꯥ ꯅꯠꯇ꯭ꯔꯒ ꯂꯥꯏꯔꯤꯛ ꯄꯥꯔ ꯂꯩꯕ꯭ꯔꯥ ꯀꯃꯥꯏ ꯇꯧꯕ꯭ꯔꯣ
ꯑꯩꯗꯤ ꯊꯕꯛ ꯊꯕꯛ ꯇꯧꯅꯕ ꯇꯧꯅꯕꯗꯤ ꯂꯥꯛꯄ ꯅꯠꯇꯦꯗ ꯁꯨꯝ ꯏꯁꯥꯒꯤ ꯊꯕꯛ ꯑꯃ ꯂꯩꯕꯒꯤꯀꯣ
ꯎꯝ ꯎꯝ ꯐꯔꯦ ꯐꯔꯦ
ꯅꯣꯏꯗꯤ ꯍꯧꯖꯤꯛꯀꯥꯟ ꯍꯧꯖꯤꯛꯀꯥꯜꯒꯤ ꯀꯩꯅꯣ ꯃꯇꯝ ꯆꯦꯟꯖ ꯑꯣꯏꯕꯅꯤꯅ ꯅꯨꯡꯉꯥꯏꯔꯝꯅꯤꯅꯦ ꯍꯥꯏꯕꯗꯤ ꯃꯅꯥ ꯃꯁꯤꯡ ꯌꯥꯝ ꯑꯦꯕꯥꯏꯂꯦꯕꯜ ꯑꯣꯏꯕ ꯃꯇꯝꯅꯤꯅꯦ ꯆꯤꯡꯒꯤ ꯑꯍꯥꯎ ꯑꯍꯥꯎꯕ ꯆꯥꯕ ꯐꯪꯉꯝꯅꯤꯅꯦ
ꯑꯩ ꯆꯤꯡꯗ ꯂꯩꯇꯦ
ꯑꯣ ꯑꯗꯨ ꯑꯗꯨ ꯑꯣꯏꯔꯁꯨ ꯊꯥꯔꯛꯀꯣ ꯍꯥꯏ ꯍꯥꯏꯕ ꯌꯥꯏꯅ
ꯍꯧꯖꯤꯛ ꯍꯥꯏꯔꯛꯑꯣ ꯍꯥꯏꯅꯤꯡꯉꯥꯏꯁꯨ ꯂꯥꯞꯄꯦ ꯑꯩꯅ ꯂꯩꯕꯁꯨ
ꯎꯝ
ꯀꯝꯔꯣꯝꯗꯅꯤ ꯂꯩꯔꯤꯁꯦ
ꯀꯔꯤ
ꯑꯁꯥꯞ ꯑꯁꯥꯕꯝꯗꯅꯦꯕ
ꯑ ꯍꯧꯖꯤꯛꯇꯤ ꯍꯧꯖꯤꯛꯀꯥꯟꯗꯤ ꯄꯣꯠ ꯆꯩꯁꯦ ꯌꯥꯝ ꯑꯦꯚꯏꯂꯦꯕꯜ ꯑꯣꯏꯈ꯭ꯔꯕꯅꯤꯅ
ꯍꯣꯏ ꯑꯣꯏꯑ ꯇꯥꯡꯕꯒ ꯍꯥꯎꯇꯕ ꯑꯃꯒꯣ
ꯎꯝ
ꯈꯔ ꯈꯦꯠꯅꯕꯗꯣ
ꯎꯝ
ꯨꯝꯕꯗ ꯂꯣꯏꯅꯗꯤ ꯐꯪꯉꯦꯗ ꯊꯥꯡꯖꯤꯡꯒꯨꯝꯕ ꯀꯔꯤꯒꯨꯝꯕ ꯂꯣꯏꯅ ꯐꯪꯗꯤ ꯐꯪꯉꯦ
ꯐꯤ ꯁꯨꯅꯕ ꯍꯧꯖꯤꯛꯁꯦ ꯑꯁ ꯐꯤ ꯑꯩꯒꯤ ꯐꯤ ꯐꯤꯔꯣꯟꯜꯁꯤꯡꯁꯦ ꯀꯃꯥꯏꯅ ꯁꯨꯗꯣꯏꯅꯣ ꯍꯥꯏꯅ ꯈꯜꯂꯒ ꯂꯩꯅꯤꯅꯦ ꯀꯣꯛꯆꯤꯡ ꯊꯥ ꯌꯥꯝ
ꯅꯣꯏ ꯂꯩꯃꯤꯟꯅꯕ ꯅꯠꯇꯦ ꯅꯠꯆꯟ ꯂꯩꯇꯕ꯭ꯔꯣ ꯑꯗꯨꯗ ꯁꯨꯍꯟꯕ ꯌꯥꯏꯌꯦꯅ
ꯑꯩꯈꯣꯏꯒ ꯂꯩꯃꯤꯟꯅꯗꯕꯅꯤꯅ ꯎꯄꯥꯏ ꯂꯩꯇꯦꯗꯅꯦ
ꯅꯪ ꯀꯅꯥ ꯀꯅꯥ ꯂꯩꯕ꯭ꯔꯥ ꯍꯧꯖꯤꯛꯇꯤ
ꯍꯕꯤꯒꯤ ꯃꯔꯨꯞ ꯑꯃꯒ ꯂꯩꯕ
ꯎꯝ ꯅꯣꯏꯅ ꯀꯔꯤ ꯂꯣꯝꯗꯒꯤꯔꯣ ꯅꯣꯏ ꯀꯔꯤ ꯂꯩꯀꯥꯏꯔꯣꯝꯗꯒꯤꯔꯣ ꯍꯥꯏꯕ ꯅꯣꯏ ꯀꯤ ꯂꯩꯀꯥꯏ
ꯎꯄꯔ
ꯎꯝ
ꯀꯣꯏꯁꯨ ꯑꯥꯔꯒꯦꯅꯤꯅ ꯔꯄꯗ ꯏ ꯂꯥꯥꯁ
ꯇꯦꯡꯉꯤ ꯑꯃꯁꯨꯡꯨꯡ ꯃꯣꯔꯣꯛ
ꯀꯗꯤ
ꯇ ꯏꯃꯨꯨꯕ ꯍꯥꯏꯕ
ꯑꯗꯨ ꯑꯣꯏꯕ ꯑꯗꯨ ꯍꯥꯏꯕꯁꯨ ꯌꯥꯏ ꯍꯣꯏ
ꯑꯩꯈꯣꯏꯁꯨꯅꯤꯔꯦ ꯇꯤꯡꯒꯤ ꯏꯇꯅꯦꯤꯡꯒꯤ
ꯀꯔꯤ
ꯑꯩꯁꯨ ꯊꯤꯤꯡꯤ ꯆꯟꯦ ꯋꯥ
ꯑꯣ ꯆꯞ ꯃꯥꯟꯅꯕ꯭ꯔꯥ
ꯄꯠꯇ ꯃ ꯎ
ꯎꯝ ꯑꯗꯨꯗꯤ ꯆꯞ ꯃꯥꯟꯅꯩꯅꯦ
ꯆ ꯃꯅꯦꯒꯦ ꯑꯗꯨꯅꯦ ꯍꯥꯏ
ꯂꯖꯤꯛ ꯇꯝꯕꯗꯤ ꯂꯣꯏꯔꯕꯣ
ꯍ ꯑ ꯅꯍꯥꯟ ꯅꯣꯏ ꯋꯥꯔꯤꯔꯤ ꯃꯦꯗꯥ ꯂꯣꯏꯕꯅꯦ ꯅꯔꯒꯤ ꯂꯥꯁ ꯍꯣꯏꯇꯣ
ꯍꯟꯗꯛꯀꯤ ꯃꯦꯗꯔ
ꯍꯣꯏ ꯑꯩ ꯅꯠꯇꯦ ꯄꯔꯤꯂꯨꯅ ꯂꯣꯏꯔꯦ ꯍꯥꯏꯕꯥꯅꯦ
ꯍꯥꯥ
ꯑꯗꯨꯗꯒꯤ ꯂꯣꯏꯈ꯭ꯔꯦꯕ
ꯍꯟꯗꯛꯀꯤ ꯃꯥꯔꯖ ꯇꯒꯤ
ꯑꯥꯎ ꯑꯥꯎ
ꯑꯦꯖꯝꯗꯤ ꯅꯨꯡꯉꯥꯏꯔꯝꯅꯤꯅ ꯑꯗꯨꯗꯤ
ꯇꯦ ꯑꯩꯈꯣꯏꯇꯤ ꯑꯦꯛꯖꯥꯝꯗꯤ ꯂꯥꯁ ꯌꯦꯅ ꯊꯥꯕ ꯂꯣꯏꯔꯦ ꯈꯪꯗꯦ ꯄꯨꯟꯁꯤꯁꯤꯗꯨ ꯄꯪꯍꯤꯡ ꯍꯤꯡꯕ ꯍꯥꯏꯕꯗꯨꯅꯤ
ꯔꯤꯖꯜꯗꯤ ꯐꯔꯝꯅꯤꯅ ꯑꯗꯨꯗꯤ
ꯀꯥꯏꯗꯩꯅꯣ ꯆꯤꯡꯒꯤ ꯏꯆꯟꯅꯕꯨ ꯀꯥꯏꯗꯩ ꯂꯩꯔꯤꯀ ꯍꯩ ꯔꯣ
ꯍꯝ
ꯁꯤꯖꯠꯇꯦ ꯆꯤꯡꯒꯤ ꯏꯆꯟ ꯑꯣꯏꯕꯒꯤ ꯂꯩꯔꯤꯛ ꯍꯩꯇꯦꯕ
ꯍꯩꯔꯝꯅꯤꯗ
ꯍꯩ ꯅꯣꯏꯒꯨꯝꯅ ꯑꯩꯈꯣꯏꯗꯤ ꯕꯦꯕꯨꯂꯥꯆꯨꯔꯒ ꯌꯦꯡꯉꯨꯅꯦ ꯐꯝꯕ ꯆꯥꯕ ꯐꯝꯕ ꯆꯥꯔ ꯂꯩꯕꯅꯦ
ꯑꯩꯁꯨ ꯑꯗꯨꯃꯥꯏꯅ ꯇꯧꯕꯅꯤꯗ ꯂꯥꯏꯔꯤꯛ ꯄꯥꯕ ꯇꯟꯕꯒꯤ ꯒ꯭ꯔꯦꯖꯁꯟꯗꯒꯤ ꯇꯣꯛꯄꯅꯤ
ꯑꯩꯈꯣꯏꯁꯨꯅꯦ ꯄꯥꯕ ꯇꯜꯂꯦꯀꯣ ꯑꯗꯨꯝ ꯈꯜꯂꯅꯤꯕ ꯋꯥꯈꯜꯗꯗꯤ ꯗꯨꯝ ꯈꯜꯂꯦ
ꯃꯥꯁꯇꯔꯒꯤ ꯃꯥꯁꯇꯔ ꯇꯧꯁꯤꯔꯥ ꯍꯥꯏꯅꯗꯤ ꯈꯟꯗꯤ ꯈꯜꯂꯝꯅꯤ ꯑꯗꯣ ꯑꯁ ꯏꯁꯥꯒꯤ ꯏꯁꯥꯗ ꯍꯣꯠꯅꯕ ꯁꯔꯨꯛꯁꯦ ꯁꯨꯝ ꯁꯨꯝ ꯍꯟꯊꯕꯀꯣ ꯑꯗꯨꯒꯤ ꯀꯩꯅꯣ ꯍꯧꯖꯤꯛ ꯅꯣꯛꯐꯦꯠꯇ ꯍꯥ
ꯀꯩ ꯍꯥꯏꯕꯥ
ꯑꯩꯒꯤ ꯈꯣꯟꯖꯦꯜꯁꯤ ꯌꯥꯝ ꯅꯣꯛꯅꯤꯡ ꯃꯥꯜꯂꯤꯀꯣ ꯅꯥꯐꯦꯠ ꯅꯥꯐꯦꯠ ꯀ ꯌꯥꯝ ꯇꯧꯋꯦ
ꯅꯤꯡꯕ ꯑꯩꯗꯤ ꯊꯥꯏꯅꯗꯩ ꯑꯗꯨꯝ ꯅꯣꯛ ꯑꯦꯗ ꯅꯣꯛꯇ꯭ꯔꯗꯤ ꯀꯩꯅꯣ ꯐꯣꯟ ꯇꯧꯕꯗꯨꯕꯨ ꯁꯥꯥꯎꯔ ꯇꯧꯒꯤꯔꯣ
ꯑꯐꯕ ꯕꯤꯇꯃꯤꯟꯅꯤꯅꯦ ꯀꯩꯅꯣ
ꯑꯗꯨꯒꯤꯅꯦ ꯍꯥꯏ ꯅꯪ ꯅꯍꯥꯟꯗꯒꯤ ꯄꯥꯒꯦ ꯄꯥꯒꯦ ꯇꯧꯔ ꯇ ꯑꯩꯈꯣꯏꯁꯨ ꯑꯗꯨꯃꯥꯏꯅ ꯇꯧꯋꯦꯕ ꯄꯥꯒꯦ ꯈꯟꯕꯁꯤꯀꯣ
ꯑꯝ
ꯑꯁꯤ ꯍꯞꯇꯥꯒꯤꯁꯨ ꯑꯗꯨꯝ ꯈꯟꯈ꯭ꯔꯕꯅꯦ ꯑꯩꯅ ꯃꯟꯗꯦꯗꯒꯤ ꯄꯥꯔꯒꯦ ꯈꯜꯂꯤꯅꯦꯕ
ꯎꯝ
ꯀꯔꯤ ꯑꯃꯨꯛ ꯂꯣꯏꯗꯧꯔꯦꯀꯣ ꯎꯝ ꯈꯜꯂꯦ ꯅꯨꯡꯊꯤꯟꯗꯁꯨ ꯁꯥꯕꯅꯤꯅ ꯑꯦ ꯅꯨꯡꯗꯥꯡꯗꯁꯨ ꯁꯥꯕꯅꯤꯅ ꯂꯥꯏꯔꯤꯛꯇꯣ ꯍꯥꯡꯗꯣꯛꯄ ꯉꯝꯗ꯭ꯔꯦꯅ ꯍꯥꯡꯉ ꯔꯣꯏ ꯑ ꯅꯨꯡꯊꯤꯜꯗꯁꯨ ꯀꯔꯤ ꯀꯔꯤ ꯇꯧꯔꯤꯉꯩꯗ ꯃꯇꯝꯗꯣ ꯑꯗꯨꯝ ꯆꯠꯈꯤꯑꯕ ꯈꯪꯗꯦꯕ
ꯎꯝ
ꯅꯨꯡꯗꯥꯡꯒꯗꯤ ꯀꯥꯏꯗꯩ ꯂꯥꯏꯔꯤꯛꯅꯣ ꯍꯩ ꯁꯥꯕ ꯅ ꯁꯤꯒꯦ ꯇꯧꯏ
ꯌꯨꯝꯗ ꯈꯛꯇ ꯂꯩꯕꯗꯤ ꯕꯣꯔꯤꯡ ꯆꯨꯝꯕꯅꯤ ꯃꯔꯛ ꯃꯔꯛꯇꯗꯤ ꯀꯣꯏꯊꯣꯛꯑꯣ
ꯑꯩ ꯁꯦ ꯂꯥꯛꯄꯗꯣ ꯊꯥ ꯑꯃ ꯁꯨꯔꯦ
ꯍꯥꯥ
ꯑꯩ ꯑꯁꯤꯗ ꯂꯥꯛꯄꯗꯣꯀꯣ ꯊꯥ ꯑꯃꯗꯤ ꯅꯣꯔꯦꯕ ꯃꯄꯥꯟꯗꯤ ꯅꯨꯃꯤꯠ ꯑꯃꯈꯛꯇ ꯊꯣꯛꯄꯗ ꯉꯥꯏꯔꯤ ꯑꯣꯐ ꯑꯩ ꯂꯣꯟ ꯍꯩꯇꯦꯕ
ꯑꯝ
ꯑꯗꯨꯒꯤ ꯌꯥꯗꯦ
ꯑꯣꯏ ꯀꯣꯏꯕ ꯆꯠꯄꯗꯗꯤ ꯀꯣꯏꯕ ꯆꯠꯄꯗꯤ ꯑꯗꯨꯝ ꯌꯥꯏꯅ
ꯍꯣꯏ ꯑꯗꯨ ꯏꯃꯥꯟꯅꯕꯤ ꯏꯃꯥꯟꯅꯕꯁꯨ ꯂꯩꯇꯕꯀꯣ
ꯑꯣ
ꯃꯌꯥꯡ ꯃꯔꯛꯇ ꯂꯣꯟ ꯍꯩꯗꯕ ꯏꯊꯟꯇ ꯆꯠꯄꯁꯨ ꯌꯥꯗꯦ
ꯃꯔꯨꯞ ꯃꯔꯨꯞ ꯃꯄꯥꯡꯁꯦ ꯍꯥꯟꯅ ꯐꯖꯅ ꯁꯦꯝꯒꯗꯕꯅꯤ ꯑꯗꯨꯝꯃꯊꯪꯗ ꯐꯖꯅ ꯀꯣꯏꯕ ꯆꯠꯄ ꯇꯧꯒꯗꯕꯅꯤ
ꯅꯣꯏꯗꯤ ꯃꯔꯨꯞꯀ ꯂꯩꯕꯅꯤꯅ ꯅꯨꯡꯉꯥꯏꯔꯝꯅꯤ
ꯑꯁ ꯃꯔꯨꯞꯁꯦ ꯌꯥꯝ ꯑꯦꯚꯥꯏꯂꯦꯕꯜ ꯑꯣꯏꯃꯟꯕꯗꯒꯤ ꯃꯤ ꯑꯣꯏꯔꯣꯏꯅꯦ
ꯑ
ꯑꯃꯅ ꯀꯥꯎꯋꯦ ꯑꯃꯅ ꯑꯃꯅ ꯀꯥꯎꯋꯦ ꯆꯠꯂꯦ ꯑꯃꯅ ꯀꯥꯎꯋꯦ ꯆꯠꯂꯦ ꯑꯃꯅ ꯀꯥꯎꯔꯒ ꯆꯠꯂꯒ ꯃꯤ ꯃꯤ ꯑꯃꯅ ꯑꯃꯨꯛꯀ ꯀꯥꯎꯀꯥꯟꯗ ꯆꯠꯇ꯭ꯔꯗꯤ ꯃꯣꯏꯗꯣ ꯂꯥꯟꯅ ꯑꯃꯨꯛꯀ ꯈꯜꯂꯨꯕ
ꯑꯁꯦꯡꯕꯀꯣ
ꯎꯝ ꯃꯣꯏꯅ ꯀꯧ ꯀꯥꯟꯗ ꯆꯠꯂꯒ ꯑꯩꯅ ꯀꯧꯕꯗ ꯆꯠꯇꯦ ꯀꯩꯅꯣ ꯃꯣꯏꯗꯨꯒ ꯑꯃꯨꯛꯀ ꯁꯥꯎꯔꯦ
ꯍꯣꯏꯅꯦ ꯅꯪꯅ ꯍꯥꯏꯕ ꯋꯥꯁꯤꯁꯨ ꯆꯨꯝꯃꯜꯟꯅꯦꯅ ꯑꯁ ꯇꯜꯂꯦꯗ
ꯎꯝ ꯁꯨꯃꯥꯏꯅ ꯇꯧꯋꯦ ꯍꯧꯖꯤꯛꯀꯥꯟꯁꯦ
ꯍꯣꯏ ꯁꯨꯃꯥꯏꯗꯤ ꯇꯨꯋꯦꯁ
ꯃꯤ ꯂꯣꯏꯅꯃꯛꯅ ꯀꯧꯕꯗ ꯆꯜꯂꯗꯤ ꯑꯁ ꯑꯩꯈꯣꯏꯒꯤ ꯀꯩꯅꯣ ꯇꯥꯏꯃꯤꯡꯁꯦ ꯐꯔꯛ ꯌꯥꯝ ꯇꯥꯗꯧꯔꯤꯕꯀꯣ
ꯎꯝ ꯅꯣꯏꯗꯤ ꯅꯃꯥꯟꯅꯕꯒꯨꯝꯕ ꯌꯥꯝ ꯂꯩꯕ꯭ꯔꯣ
ꯑꯁ ꯌꯥꯝꯅ